ꯍꯜꯂꯣ ꯇꯥꯕ꯭ꯔꯣ ꯍ ꯍ
ꯇꯥꯏꯌꯦ ꯇꯥꯏꯌꯦ ꯍꯦ ꯍꯤ
ꯀꯩꯗꯧꯔꯤꯅꯣ
ꯀꯩꯁꯨ ꯇꯧꯗꯦꯗ ꯆꯥꯛꯆꯥ ꯇꯣꯛꯑꯒ ꯑꯗꯨꯝ ꯂꯩꯗ
ꯀꯩ ꯃꯊꯦꯜ ꯆꯥꯔꯤ ꯀꯩ ꯃꯊꯦꯜ ꯆꯥꯒꯦ
ꯉꯁꯤꯁꯦ ꯊꯔꯣꯏ ꯆꯥꯏ
ꯑꯣ ꯍꯥꯎꯕ ꯏꯟꯖꯥꯡꯅꯤꯅꯦ
ꯎꯝ ꯈꯔ ꯍꯥꯎꯔꯦ ꯍ ꯍ
ꯍꯨꯝ ꯑꯗꯨ ꯑꯣꯏꯔ ꯑꯗꯨ ꯑꯣꯏꯔꯁꯨ ꯑꯩꯈꯣꯏꯗꯤ ꯆꯥꯗꯦꯗ
ꯑꯣ ꯊꯔꯣꯏ ꯆꯥꯗꯦ
ꯊꯔꯣꯏ ꯆꯥꯗꯦ
ꯑ ꯅꯨꯡꯉꯥꯏꯇꯦꯗꯀꯣ
ꯆꯥꯕ ꯌꯥꯗꯕ ꯃꯔꯝ ꯑꯃ ꯂꯩꯌꯦ ꯅꯪ ꯈꯪꯂꯝꯒꯅꯤꯌꯦ
ꯈꯪꯉꯦ ꯈꯪꯉꯦ ꯍꯦ ꯍꯦ ꯍꯦ
ꯑ ꯑꯗꯨꯅꯦ ꯀꯥꯏ ꯂꯩꯔꯤꯅꯣ ꯅꯪꯒꯤ
ꯑꯩ ꯈꯨꯟꯗ ꯂꯩꯌꯦ
ꯑꯣ ꯀꯣꯂꯦꯖ ꯀꯩꯀꯥ ꯀꯥꯗꯦ
ꯀꯥꯕ ꯂꯣꯏꯔꯒ ꯈꯨꯟꯗ ꯂꯥꯛꯄꯗ ꯍꯟꯗꯛ ꯊꯥꯅ ꯂꯥꯛꯄ
ꯑꯣ ꯂꯣꯏꯔꯕꯣ ꯅꯪ
ꯎꯝ ꯍꯟꯗꯛꯅ ꯂꯣꯏꯔꯦ
ꯑꯣꯞꯁ ꯅꯨꯡꯉꯥꯏꯔꯦꯅꯦ ꯑꯩꯈꯣꯏꯗꯤ ꯌꯥꯝ ꯋꯥꯠꯂꯤꯌꯦ
ꯑꯣ ꯅꯣꯏꯗꯤ ꯀꯩ ꯁꯤꯃꯤꯁꯇꯔ ꯑꯣꯏꯕ꯭ꯔꯣ
ꯑꯩ ꯐꯤꯞ ꯀꯥꯗꯣꯏꯔꯦ
ꯐꯤꯐ ꯀꯥꯗꯧꯕ
ꯌꯥꯝ ꯋꯥꯠꯂꯤꯗ ꯑꯩꯗꯤ ꯆꯍꯤ ꯑꯅꯤ ꯋꯥꯠꯂꯤꯗ
ꯀꯥꯏꯗ ꯇꯝꯒꯦꯔꯣ
ꯑꯩ ꯁꯤꯗ ꯀꯩꯅꯣꯗ ꯑꯦꯝ ꯕꯤꯗ
ꯑꯣ ꯐꯩꯅꯦ ꯑꯩ ꯗꯤ ꯑꯦꯝꯗ ꯀꯥꯕ
ꯑꯣ ꯌꯥꯏ ꯌꯥꯏ ꯅꯣꯡ ꯆꯨꯕ꯭ꯔꯣ ꯅꯣꯏꯔꯣꯝꯗ
ꯅꯣꯡ ꯆꯨꯗꯤ ꯆꯨꯗꯦ ꯃꯡꯉꯦ ꯅꯣꯡꯗꯤ
ꯏꯁ ꯑꯩꯈꯣꯏꯗꯗꯤ ꯅꯣꯡ ꯆꯨꯕꯅ ꯂꯣꯏꯔꯦ
ꯑꯣ ꯏꯝꯐꯥꯜꯗ ꯑꯣ ꯍ ꯍ ꯑꯥꯏ ꯌꯥꯗ꯭ꯔꯦ ꯕꯦꯔꯥꯅꯤ ꯁꯤꯡꯖꯦ ꯍꯤ ꯍ
ꯑꯁ ꯕꯤꯔꯥꯅꯤ ꯌꯥꯝ ꯋꯥꯕꯅꯦ ꯌꯥꯝꯁꯨ ꯂꯨꯋꯦ ꯑꯁ
ꯎꯝ ꯍꯥꯏꯗꯣꯛꯄ ꯍꯥꯏꯗꯣꯛꯄ ꯍꯥꯏꯗꯣꯛꯅꯤꯡꯕ ꯋꯥꯁꯨ ꯍꯥꯏꯗꯣꯛꯄ ꯌꯥꯗꯦ ꯑꯍꯤ ꯍꯤ
ꯂꯝꯕꯤꯁꯦ ꯆꯨꯝꯅ ꯆꯠꯇ꯭ꯔꯗꯤ ꯌꯥꯗꯦꯅꯦ ꯑꯩꯈꯣꯏꯒꯤꯁꯦ ꯍꯦ ꯍꯦ
ꯎꯝ ꯑꯁ ꯀꯟꯅ ꯆꯨꯕ꯭ꯔꯣ ꯑꯗꯨ ꯁꯣꯝꯗ
ꯑꯁ ꯍꯧꯖꯤꯛꯇꯤ ꯌꯥꯝ ꯀꯟꯅ ꯆꯨꯋꯦ ꯑꯗꯨꯕꯨ ꯍꯧꯖꯤꯛꯇꯤ ꯈꯔ ꯈꯔ ꯈꯔ ꯈꯔꯕꯨꯗꯤ ꯆꯨꯏ ꯌꯥꯝ ꯀꯟꯗ꯭ꯔꯦ ꯍꯧꯖꯤꯛꯄꯨꯗꯤ
ꯐꯥꯔꯕꯅꯤꯗ ꯁꯣꯝꯅꯗꯤ ꯁꯥꯕꯅꯤꯅꯀꯣ ꯅꯣꯡ ꯆꯨꯕꯅ ꯐꯥꯔꯕꯅꯤ ꯏꯪꯉꯒ
ꯏꯁ ꯑꯩꯗꯤ ꯅꯣꯡꯁꯦ ꯄꯥꯝꯗꯦꯗ꯫
ꯁꯤꯌꯥ ꯅꯣꯡ ꯆꯨꯔꯗꯤ ꯃꯤꯁꯦ ꯇꯨꯝꯕ ꯅꯨꯡꯉꯥꯏ ꯍꯥꯏꯅꯔꯅꯤꯅꯦ
ꯍꯣꯏ ꯇꯨꯝꯕꯕꯨꯗꯤ ꯑꯗꯨꯝ ꯅꯨꯡꯉꯥꯏ ꯍꯥꯏꯅꯩꯀꯣ ꯑꯗꯣ ꯑꯩꯒꯤ ꯑꯣꯏꯅꯗꯤ ꯄꯥꯝꯗꯦ ꯫
ꯑꯣ ꯅꯨꯡꯁꯥ ꯊꯣꯛꯄꯅ ꯄꯥꯝꯕ꯭ꯔꯣ ꯫
ꯅꯨꯡꯁꯥꯅ ꯄꯥꯝꯃꯤ ꯍꯣꯏ ꯑꯁ ꯂꯝꯕꯤ ꯀꯩꯀꯥ ꯆꯠꯄ ꯅꯨꯡꯉꯥꯏꯔꯤꯁꯤ꯫
ꯅꯪꯁꯦ ꯇꯨꯝꯅꯤꯡꯕ ꯃꯥꯜꯂꯦ꯫
ꯕꯣꯜ ꯌꯦꯡꯈꯤꯅꯤꯗ ꯇꯨꯝꯗꯤ ꯇꯨꯝꯃꯔꫭꯏ ꯫
ꯑꯣ ꯋꯥꯠꯂꯤꯅꯦ꯫
ꯎꯝ ꯉꯥꯁꯤꯗꯤ ꯁꯥꯞ ꯑꯩꯗꯤ ꯉꯁꯤ ꯁꯥꯞꯄꯣꯔꯇꯥꯔ ꯅꯠꯇꯦ ꯄꯣꯍꯟꯅꯤꯡꯉꯥꯏ ꯌꯦꯡꯗꯧꯅꯤ꯫
ꯑꯩꯒꯤꯗꯤ ꯂꯩꯍꯧꯈ꯭ꯔꯦ꯫
ꯀꯅꯥꯔꯣ ꯕ꯭ꯔꯥꯖꯜꯂꫭ ꯫
ꯏꯁ ꯌꯥꯝ ꯆꯨꯝꯅꯒ ꯍꯥꯏꯔꯛꯏꯅꯦ ꯅꯪꯁꯦ꯫
ꯃꯥꯟꯕ ꯈꯣꯟꯖꯦꯜꯗꯣ ꯈꯔ ꯃꯥꯟꯕ
ꯍꯥꯏꯃꯥ ꯌꯥꯝ ꯈꯪꯕ ꯃꯥꯜꯂꯤꯍꯦ ꯅꯪꯒꯤꯁꯤꯗꯤ꯫
ꯍꯣꯏ ꯑꯩꯗꯤ ꯀꯣꯜ ꯍꯦꯛ ꯇꯧꯔꯗꯤ ꯈꯣꯟꯖꯗꯤ ꯑꯗꯨꯝ ꯈꯪꯕꯅꯤꯗ ꯁꯤ ꯀꯅꯥꯔꯣ ꯁꯤ ꯀꯔꯤ ꯇꯧꯕ꯭ꯔꯣ ꯍꯥꯏꯕꯗꯣ
ꯑꯣ ꯑꯩ ꯋꯥ ꯑꯃ ꯍꯪꯒꯦꯀꯣ
ꯀꯩꯌꯦꯕꫭ
ꯅꯠꯇꯦ ꯋꯥ ꯑꯃ ꯍꯪꯒꯦ ꯍꯥꯏꯕ
ꯍꯪꯉꯣ ꯍꯪꯉꯣ
ꯎꯝ ꯑꯩ ꯈꯣꯟꯖꯦꯜꯁꯦ ꯃꯧ ꯃꯥꯟꯕ꯭ꯔ
ꯅꯪꯒꯤꯔꯣ
ꯑꯥ
ꯉꯥꯏꯈꫭꯀꯣ ꯑꯗꯨꯝ ꯉꯥꯏꯍꯥꯛ ꯉꯥꯏꯍꯥꯛ ꯉꯥꯡꯉꯤꯁꯦ ꯅꯣꯔꯃꯦꯜ ꯑꯃꯗ ꯍꯥꯏꯕꯤ ꯔꯥꯛꯀꯦ
ꯃꯤ ꯑꯇꯣꯞꯄꯅ ꯇꯧꯔꯛ ꯑꯩꯗꯤ ꯁꯨꯃꯥꯏ ꯉꯥꯛꯇ ꯍꯥꯏꯌꯦꯕ
ꯎꯝ ꯈꯤꯇꯪꯗꯤ ꯃꯥꯥꯟꯗꯤ ꯃꯥꯂꯦ ꯍꯥꯏꯕꯨ ꯂꯩꯗꯅ
ꯍꯩꯃꯥ ꯄꯦꯜꯂꯤꯍꯦ ꯑꯩꯗꯤ
ꯈꯣꯟꯖꯦꯜꯗꯣ ꯅꯨꯄꯤꯒꯤ ꯍꯥꯏꯗꯤ ꯈꯔ ꯁꯣꯐ ꯑꯣꯏꯗꯅ ꯁꯣꯐ ꯍꯥꯏꯕꯨ ꯈꯔ ꯄꯤꯛꯑꯒ ꯑꫭꯏꯗꯅ
ꯑꯩꯒꯤꯗ꯭ꯔꯣ
ꯅꯠꯇꯦꯗ ꯅꯪꯒꯤꯗꯤ ꯑꯗꯨꯃꯥꯏꯅ ꯇꯧꯗꯕ
ꯎꯝ ꯁꯨꯃꯥꯏ ꯍꯥꯏꯌꯦ ꯑꯩꯉꯣꯟꯗ ꯇꯧꯔꯛꯄ ꯈꯣꯏꯗꫭ
ꯎ ꯅꯪꯗꯤꯀꯣ ꯅꯪ ꯃꯩꯇꯩꯂꯣꯟ ꯉꯥꯡꯕꯩꯔꯥ ꯈꯪꯗꯦꯀꯣ ꯑꯩꯈꯣꯏ ꯂꯣꯟ ꯉꯥꯡꯉꯗꯤ ꯄꯤꯛꯇꯥꯎ ꯃꯥꯜꯂꯦ ꯈꯣꯟꯖꯦꯜꯗꫭ
ꯌꯥꯏ ꯅꯪꯁꯨ ꯋꯥꯗꯤ ꯉꯥꯡꯕ ꯍꯩꯌꯦꯌꯦ꯫
ꯑꯁ ꯑꯩꯈꯣꯏ ꯀꯣ ꯇꯧꯕꯗ ꯀꯩꯝ ꯐꯪꯍꯟꯅꯤꯑꯦ ꯄꯦꯟꯁꯟꯒ ꯐꯪꯍꯟꯅꯤꯑꯦ ꯉꯁꯤꯒꯤꯁꯦ
ꯒ꯭ꯌꯥꯟꯒ ꯇꯥꯗꯦꯍꯦ ꯑꯗꯨꯝ ꯂꯝꯕꯤꯗꯗꯤ ꯀꯟꯅ ꯆꯠꯂꯤ ꯃꯥꯒꯤꯁꯦ
ꯆꯠꯂꯤ ꯆꯠꯂꯤ ꯅꯪꯁꯦ ꯐꯦꯃꯤꯂꯤ ꯂꯩꯕ꯭ꯔꯣ ꯅꯠꯇ꯭ꯔꯒ ꯍꯨꯝ
ꯑꯩ ꯌꯧꯔꯛꯇꯧ ꯃꯥꯟꯗꯦꯕ
ꯎꯝ ꯉꯥꯏꯕ ꯀꯜꯂꯨ ꯉꯥꯏꯕ ꯀꯜꯂꯨ
ꯉꯥꯏꯕ ꯇꯥꯔꯦ꯫
ꯀꯅꯥꯅ ꯂꯩꯅꫭ ꯅꯪꯗꯤ꯫
ꯑꯩ ꯈꯣꯏ ꯆꯦꯒ ꯂꯩꯌꯦ ꯏꯆꯦꯒ ꯏꯕꯥꯏꯅꯤ ꯂꯩꯌꯦ
ꯎꯝ ꯔꯦꯟ ꯔꯦꯟꯗꯔꯣ
ꯍꯣꯏ ꯔꯦꯟꯗꯅꯦ
ꯑꯣ ꯐꯩꯅꯦ ꯑꯩꯁꯨ ꯔꯦꯟꯗ ꯂꯦꯟꯇ ꯀꯤꯃꯟꯗꯅ ꯌꯨꯝꯗ ꯀꯨꯝꯂꯛꯔꯤꯅꯦ ꯍꯟꯗꯛ
ꯑꫭ ꯑꯩꯈꯣꯏꯗꯤ ꯌꯨꯝꯒ ꯆꯠꯄ ꯐꯪꯗꯦꯗ
ꯌꯨꯝꯁꯦ ꯀꯥꯏ ꯋꯥꯏꯗꯔ ꯍꯥꯏꯁꯨ ꯍꯪꯕ ꯌꯥꯗꯕꯀꯣ
ꯎꯄꯥꯏ ꯂꯩꯇꯦꯅꯦ ꯑꯩ ꯑꯩ ꯁꯤ ꯍꯧ ꯑꯗꯨꯒꯤ ꯋꯥꯔꯤ ꯌꯥꯝ ꯂꯩꯗꯖꯥꯠ ꯖꯥꯠ ꯀꯤ ꯋꯥꯔꯤ ꯂꯩꯗ
ꯅꯣꯏ ꯉꯥꯛꯇꯪ ꯅꯠꯇꯦ ꯑꯩꯁꯨ ꯌꯥꯝ ꯊꯦꯡꯅꯩꯗ
ꯍ ꯑꯗꯨ ꯑꯁ ꯍꯥꯏꯕ ꯌꯥꯗꯕꯒꯤꯅꯤꯍꯦ ꯍꯥꯏꯕ ꯌꯥꯒꯦ ꯋꯥꯔꯤ ꯌꯥꯝ ꯂꯩꯌꯦ
ꯅꯪ ꯑꯦꯝꯕꯤ ꯑꯦꯝꯕꯤꯅꯤꯀꯣ ꯀꯥꯕꯗꯣ
ꯑꯥꯎ
ꯀꯩ ꯏꯁꯇ꯭ꯔꯤꯝ ꯂꯧꯕ꯭ꯔꯣ
ꯑꯩꯁꯦ ꯑꯔꯁꯅꯦ
ꯀꯔꯤ ꯗꯤꯄꯥꯔꯠꯃꯦꯟꯔꯣ
ꯑꯩ ꯖꯤꯑꯣ
ꯑꯣ ꯐꯩꯅꯦ ꯎꯝ
ꯅꯪꯅ
ꯑꯩꯁꯨ ꯑꯔꯠꯁ ꯁꯇ꯭ꯔ꯭ꯤꯝꯅꯦ ꯀꯩꯅꯣ ꯍꯤꯁꯇ꯭ꯔꯤ ꯗꯤꯄꯥꯔꯠꯃꯦꯟ ꯑꯣꯏ ꯂꯧꯕ
ꯎꯝ ꯐꯔꯦ ꯐꯔꯦ ꯎꯝ ꯑꯄꯥꯝ ꯑꯄꯥꯝꯕꯗꯤ ꯂꯧꯖꯕꯅꯤ
ꯎꯝ
ꯑꯩ ꯈꯪꯗ꯭ꯔꯤꯗ ꯑꯩꯈꯣꯏꯒꯤ ꯊꯕꯛꯁꯦ
ꯑꯦꯝ ꯕꯤꯌꯦꯗꯤ ꯑꯩꯈꯣꯏ ꯖꯨꯅꯤꯌꯔꯁꯤꯡ ꯌꯥꯝ ꯇꯝꯃꯤ ꯌꯥꯝ ꯂꯩꯕꯅꯤꯅꯦ
ꯑꯣ ꯈꯪꯗ꯭ꯔꯦ ꯑꯗꯨꯗꯤ
ꯎꯝ ꯈꯪꯉꯔꯣꯏ ꯅꯣꯏ ꯈꯪꯅꯕꯁꯤꯡꯗꯤ ꯀꯥꯗ꯭ꯔꯣ ꯗꯤ. ꯑꯦꯝ ꯅ
ꯗꯤ. ꯑꯦꯝꯗ ꯀꯥꯏ ꯅꯪ ꯈꯪꯒꯗꯧꯕ ꯃꯥꯟꯗ꯭ꯔꯦ
ꯀꯩ ꯁꯦꯃꯤꯁꯇꯔ ꯔꯣ
ꯅꯣꯏꯒ ꯆꯞ ꯃꯥꯟꯅꯩ ꯃꯥꯁꯨ ꯍꯟꯗꯛꯅ ꯂꯣꯏꯔꯦ
ꯅꯨꯄꯤꯔꯣ ꯅꯨꯄꯥꯔꯣ
ꯅꯨꯄꯥꯅꯦ
ꯍꯥꯏꯔꯛꯑꯣꯅꯦ ꯈꯪꯕ ꯌꯥꯏ ꯑꯩꯅ
ꯃꯃꯤꯡ ꯍꯥꯏꯕ ꯌꯥꯒꯗꯕ ꯃꫭꯏꯉꯤꯁꯨ
ꯌꯥꯏꯗ ꯁꯤꯗꯤ ꯅꯪꯒꯤ ꯃꯤꯡ ꯅꯠꯇꯕꯅꯤꯅ
ꯑꯣ ꯌꯥꯕ꯭ꯔꯣ
ꯎꯝ ꯅꯪꯒꯤ ꯄꯔꯁꯅꯦꯜ ꯅꯠꯇꯔꯗꯤ ꯌꯥꯏꯗ
ꯀꯩꯅꯣ ꯃꯤ ꯅꯤꯡꯁꯪ ꯍꯥꯏꯕꯗꯣ ꯈꯪꯕ꯭ꯔꯥ
ꯍꯥ
ꯅꯪ ꯈꯪꯉꯣꯏꯅꯦ ꯇꯣꯡꯉꯥꯜꯂꯦ ꯃꯥ ꯄꯣꯜ ꯁꯥꯏꯟꯁ ꯂꯧꯕꯅꯦ
ꯃꯤꯡꯁꯪ
ꯃꯤꯡꯁꯪ ꯅꯠꯇꯦ ꯃꯤꯡꯍꯪ
ꯃꯤꯡꯍꯪ ꯀꯩ ꯇ꯭ꯔꯥꯏꯞ ꯑꯣꯏꯕ꯭ꯔꯣ ꯀꯩ
ꯑꯗꯨꯔꯣ ꯑꯗꯨ ꯍꯥꯏꯕ ꯌꯥꯏꯀꯣ ꯑꯩ ꯍꯥꯏꯔꯒꯦ
ꯎꯝ ꯅꯪꯒꯤ ꯅꯠꯇꯗꯤ ꯌꯥꯏꯕ ꯀꯔꯤꯅꯣ ꯃꯁꯤꯗꯤ
ꯀꯩꯅꯣ ꯑꯅꯥꯜꯅꯦ ꯃꯥꯗꯤ
ꯃꯁꯝ ꯈꯣꯏꯕ꯭ꯔꯥ ꯃꯥꯗꯣ
ꯃꯁꯝ ꯈꯣꯏꯗꯦꯗ ꯃꯨꯕꯅꯦ ꯈꯔ
ꯈꯪ ꯈꯪꯕꯒꯨꯝ ꯇꯧꯏꯗ ꯑꯅꯥꯜ ꯑꯣꯏꯗꯤ
ꯃꯥ ꯀꯩꯅꯣꯗ ꯍꯣꯁꯇꯦꯜꯗ ꯂꯩꯕꯅꯦ
ꯎꯝ ꯈꯪꯉꯅꯤ ꯃꯁꯝ ꯃꯁꯥꯛ ꯎꯔꯗꯤ ꯈꯥꯉꯅꯤ
ꯑꯣ ꯃꯥ ꯀꯩꯅꯣꯒꯤ ꯇ꯭ꯔꯥꯏꯕꯀꯤ ꯄ꯭ꯔꯦꯁꯤꯗꯦꯟ ꯑꯣꯏꯕꯅꯦ
ꯎꯝ ꯇꯦꯁ ꯎ ꯒꯤꯔꯣ꯫
ꯑꯥꯎ
ꯎꯝ ꯃꯥꯁꯛ ꯎꯔ꯭ꯗꯤ ꯈꯥꯡꯉꯅꯤ ꯀꯩꯅꯣ ꯑꯩꯈꯣꯏ ꯆꯠꯃꯤꯟꯅꯕ ꯑꯣꯏꯔꯝꯃꯅꯤ ꯑꯥ ꯑꯁ ꯑꯅꯥꯜ ꯏꯃꯥꯟꯕ ꯑꯃꯁꯨ ꯂꯩꯌꯦ ꯑꯩꯈꯣꯏ ꯕꯣꯜ ꯁꯥꯅꯥꯃꯤꯟꯅꯕ ꯑꯃ ꯃꯤꯡꯗꯣ ꯀꯥꯎꯈꯔꯕ ꯑꯩ ꯃꯥꯏꯗꯣ ꯀꯔꯤ
ꯑꯩꯈꯣꯏꯗꯤ ꯃꯣꯃꯣꯈꯛ ꯃꯣꯃꯣ ꯁꯨꯃꯥꯏꯅꯗꯨꯝ ꯀꯧꯋꯦ ꯀꯨꯝ ꯈꯨꯝ ꯃꯣꯃꯣ ꯍꯥꯏꯅ꯫
ꯑꯣ ꯀꯃꯏ ꯈꯪꯅꯕꯔꯣ ꯅꯣꯏꯗꯤ
ꯑꯩꯈꯣꯏꯔꯣ
ꯎꯝ
ꯀ꯭ꯂꯥꯁꯃꯦꯠ ꯅꯠꯇꯦꯗ ꯀꯨꯏꯔꯦ ꯃꯥꯅ ꯍꯥꯏꯌꯔ ꯁꯦꯀꯦꯟꯗꯔꯤ ꯇꯝꯕ ꯃꯇꯝꯗ ꯀꯣ
ꯎꯝ
ꯑꯗꯨꯗꯒꯤ ꯑꯗꯨꯝ ꯈꯪꯅꯔꯛꯄꯅꯤꯗ
ꯎꯝ ꯂꯥꯁꯇ ꯍꯦꯔꯣꯀꯥ ꯑꯣꯏꯔꯝꯗꯅꯀꯣ ꯇꯜꯂꯂꯦꯍꯦ
ꯍꯦ ꯀꯣꯏꯅꯗꯦꯍꯦ ꯀꯣꯏꯅꯗꯦ ꯗꯨꯝ ꯇꯤꯟꯅꯕꯅꯤꯗ
ꯎꯝ ꯐꯥꯏ ꯐꯥꯏ ꯑꯩꯈꯣꯏ ꯑꯩꯈꯣꯏ ꯗꯤ ꯑꯦꯝ ꯍꯟꯗꯛ ꯑꯩꯈꯣꯏ ꯗꯤ ꯑꯦꯝ ꯀꯥꯕꯁꯤꯡꯗꯤ ꯀꯩꯅꯣ ꯁꯕꯦꯟ ꯑꯩꯠ ꯁꯨꯞ ꯇꯝ ꯇꯝꯗ꯭ꯔꯦ ꯁꯤꯛꯁꯇ ꯂꯣꯏ ꯂꯣꯏꯅꯔꯦ ꯑꯩꯈꯣꯏ ꯕꯦꯠꯁꯦ
ꯑꯁ ꯑꯩꯈꯣꯏꯗꯤ ꯑꯗꯨ ꯅꯠꯇꯦꯅꯦ
ꯑꯩꯈꯣꯏꯗꯤ ꯀꯩꯅꯣ ꯑꯣꯏꯕ ꯑꯣꯖꯥꯗꯣ ꯂꯩꯇꯕꯀꯣ ꯑꯣꯖꯥ ꯂꯩꯇꯕ ꯑꯗꯨꯒꯥ ꯀꯩꯅꯣꯗ ꯑꯦꯝ ꯌꯨꯗ ꯃꯥꯁꯇꯔꯒꯤ ꯀꯥꯟꯅꯕ ꯑꯦꯛꯖꯥꯝꯗꯣ ꯊꯥꯕꯤꯌꯣꯒ ꯑꯗꯨꯗꯤ ꯂꯣꯏꯅ
ꯑꯣ ꯖꯨꯅꯤꯌꯔꯁꯨ ꯌꯥꯝ ꯂꯩꯕꯅꯤ ꯅꯣꯏ ꯅꯣꯏꯗ ꯀꯥꯕꯀꯣ
ꯍꯥ
ꯖꯨꯅꯤꯌꯥꯔꯁꯨ ꯌꯥꯝ ꯂꯩꯌꯦ
ꯀꯥꯏꯗ
ꯅꯣꯏ ꯅꯣꯏ ꯅꯣꯏ ꯗꯤ ꯑꯦꯝꯗ ꯇꯝꯕꯗꯣ
ꯔꯣꯡꯃꯩꯁꯤꯡ ꯀꯥꯔꯥꯏ ꯗꯤꯕꯤꯌꯥꯗꯤ ꯈꯪꯉꯤꯗ
ꯑꯗꯨꯁꯨ ꯑꯩꯒꯤ ꯀꯩꯅꯣꯅꯤ ꯑꯩꯒ ꯇꯥꯃꯤꯟꯅꯔꯛꯄꯅꯤ ꯀꯩꯅꯣꯗ ꯑꯩꯈꯣꯏ ꯑꯩꯈꯣꯏꯔꯣꯝꯗ
ꯑꯣ ꯗꯤꯌꯥꯗꯤ ꯈꯪꯉꯤꯗ ꯑꯗꯨꯝ ꯑꯩꯈꯣꯏ ꯖꯨꯅꯤꯌꯥꯔꯅꯤ ꯅꯪꯉꯣ
ꯎꯝ ꯑꯣ
ꯇꯤꯅꯥꯕꯁꯨ ꯅꯨꯡꯉꯥꯏꯕꯅꯤ ꯐ꯭ꯔꯤ ꯑꯣꯏꯔꯒ
ꯏꯁꯊ꯭ꯔ
ꯎꯝ
ꯈꯪꯗ꯭ꯔꯦꯗꯨꯗꯤ
ꯃꯥꯗꯤ ꯀꯣꯃꯔꯁ ꯂꯧꯕꯅꯦ ꯍꯣꯏ ꯔꯣꯡꯃꯩꯅꯦ
ꯃꯤ ꯈꯔ ꯃꯃꯥꯏ ꯄꯥꯛꯑꯒꯒꯣ
ꯑꯣ ꯈꯔ ꯅꯦꯝꯕꯅꯦ
ꯑꯝ ꯈꯪꯉꯤꯗꯥ
ꯑꯁ ꯅꯪꯗꯤ ꯌꯥꯝ ꯍꯩꯔꯝꯃꯤꯅ
ꯑꯩ ꯅꯠꯇꯦ ꯑꯈꯣꯏ ꯀꯩꯅꯣ ꯀꯃꯔꯁꯇꯤ ꯑꯈꯣꯏ ꯗꯤ ꯑꯦꯝ ꯗ ꯔꯣꯡꯃꯩꯁꯦ ꯀꯩꯅꯣ ꯈ꯭ꯋꯥꯏ ꯂꯦꯁꯅꯦꯕ ꯃꯣꯏꯁꯦ
ꯑꯣ
ꯑꯗꯨꯒꯤ ꯁ꯭ꯄꯣꯔꯠꯁ ꯑꯃ ꯂꯩꯔꯁꯨ ꯃꯣꯏꯗꯤ ꯃꯤ ꯇꯔꯥ ꯁꯨꯕ ꯍꯥꯏꯁꯦ ꯌꯥꯝꯅ ꯋꯥꯏꯑꯦꯕ
ꯑꯧ
ꯇꯔꯥ ꯅꯠꯇꯦ ꯐꯤꯐꯇꯤꯟ ꯑꯩꯠ ꯇ꯭ꯋꯦꯟꯇꯤ ꯑꯃꯗꯤ ꯑꯣꯏꯔꯝꯃꯅꯤ ꯃꯣꯏꯗꯣ ꯑꯗꯨꯒꯤ ꯂꯣꯏ ꯈꯪꯉꯤꯅꯦ ꯀꯃꯔꯁꯤꯡꯗꯤ
ꯅꯪꯒꯤ ꯌꯥꯏ ꯌꯥꯏ
ꯀꯧꯗꯕ ꯅꯨꯄꯤꯁꯨ ꯌꯥꯔꯝꯅꯤꯀꯣ ꯍꯣꯏ ꯐꯥꯒꯤ ꯇꯧꯅꯤꯗ
ꯐꯤꯒꯤ ꯇꯧꯅꯤ ꯐꯤꯒꯤ ꯇꯧꯅꯤ
ꯅꯃꯥꯅꯕꯤꯁꯤꯡ ꯂꯣꯏꯅ ꯗꯤ ꯑꯦꯝ ꯗ ꯀꯥꯔ ꯅꯪꯗꯤ ꯅ ꯀꯩꯒꯤ ꯀꯥꯕ꯭ꯔꯥꯕ
ꯑꯩꯔꯣ
ꯎꯝ
ꯑꯩꯗꯣ ꯐꯔꯛ ꯇꯥꯕ ꯁꯣꯝꯗꯁꯨ ꯀ꯭ꯂꯥꯁ ꯑꯃ ꯆꯠꯄ ꯑꯗꯨꯒꯤ ꯑꯩ ꯍꯥꯟꯅ ꯀꯝꯄ꯭ꯌꯨꯇꯔꯒꯤꯗꯨ ꯂꯧꯔꯝꯃꯤꯕꯀꯣ
ꯎꯝ
ꯑꯗꯨꯒꯥ ꯑꯦꯁ ꯑꯦꯁ ꯁꯤ ꯑꯃꯨꯛꯀꯥ ꯀ꯭ꯂꯥꯁ ꯆꯠꯄ ꯑꯗꯨꯒꯤ ꯔꯤꯒꯨꯂꯔ ꯆꯠꯄꯗꯣ ꯈꯔ ꯐꯔꯛ ꯇꯥꯕ ꯑꯩꯒꯤꯗꯤ
ꯎꯝ
ꯑꯗꯨꯒꯤ ꯑꯩ ꯖꯤ ꯄꯤ ꯗ ꯇꯧꯔꯥꯁꯤꯔꯗꯤ ꯈꯟꯕꯅꯦꯕꯀꯣ
ꯎꯝ
ꯑꯩꯅ ꯂꯨꯅ ꯇꯤꯟꯅꯕ ꯏꯃꯥꯟꯅꯕꯤꯁꯤꯡꯗꯨꯁꯨ ꯖꯤꯄꯤꯗ ꯉꯥꯛꯇ ꯇꯧꯋꯦꯕ ꯑꯗꯨ ꯍꯣꯏ ꯑꯦꯝ ꯕꯤꯗ ꯌꯥꯎ ꯇꯧꯕꯁꯨ ꯌꯥꯎꯋꯦ ꯑꯗꯨ ꯑꯣꯏꯔꯁꯨ ꯑꯩꯅ ꯂꯨꯕꯗꯤ